ꯍꯜꯂꯣ
ꯍꯂꯣ ꯑ ꯇꯕ꯭ꯔꯣ ꯏꯁꯦ ꯇꯥꯏꯌꯦ ꯑ ꯇꯔꯕꯣ ꯆꯥꯛ ꯆꯥꯔꯕꯣ ꯆꯔꯦ ꯀꯩꯟꯁꯥꯡ ꯆꯥꯒꯦ ꯑꯂꯨ ꯌꯥꯔꯦ ꯑꯂꯨ ꯌꯥꯝ ꯆꯥꯒꯅꯨ ꯑꯩ ꯍꯂ ꯃꯗꯔꯦ ꯑꯂꯨ ꯃꯥꯜꯂꯦ ꯍꯥꯏꯕ ꯍꯨꯝ
ꯀꯩ ꯇꯧꯔꯤꯒꯦ
ꯀꯩꯁꯨ ꯇꯧꯗꯦ ꯐꯔꯦ ꯐꯩꯌꯦ ꯀꯩꯁꯨ ꯇꯧꯗ꯭ꯔꯗꯤ ꯀꯩꯅꯣ ꯑꯩ ꯚꯣꯏꯁꯇꯣ ꯏꯀꯣ ꯆꯠꯂꯦꯅꯦ ꯅꯪꯒꯤ ꯑꯩꯒꯤ
ꯎꯝ ꯑꯩꯒꯤ -ꯑꯩꯒꯤ
ꯍꯧꯖꯤꯛꯇꯤ
ꯍꯧꯖꯤꯛꯇꯤ
ꯑ ꯌꯥꯔꯦ- ꯌꯥꯔꯦ ꯍꯧꯖꯤꯛꯇꯤ ꯈꯔ- ꯈꯔꯗꯤ ꯆꯠꯂꯦ ꯈꯔ-ꯈꯔꯗꯤ ꯆꯠꯂꯦ
ꯎꯝ ꯈꯔ- ꯈꯔ
ꯌꯥꯔꯦ ꯑꯗꯨꯗꯤ ꯈꯔ ꯈꯔꯗꯤ
ꯑꯣ ꯈꯔ ꯈꯔꯗꯤ ꯌꯥꯏꯀꯣ
ꯕꯣꯜ ꯀꯥ ꯌꯦꯡꯗ꯭ꯔꯣ
ꯌꯦꯡꯗꯦ
ꯀꯩꯒꯤ
ꯌꯦꯡꯅꯤꯡꯗꯕ
ꯐꯩ ꯐꯩ ꯍꯌꯦꯡꯗꯤ ꯀꯩꯇꯧꯒꯦꯔꯣ
ꯀꯩꯁꯨ ꯇꯧꯔꯣꯏ
ꯎꯝ ꯊꯕꯛ ꯆꯠꯂꯅꯤ ꯑꯗꯨꯒ ꯍꯜꯂꯛꯔꯒ ꯑꯗꯨꯝ ꯐꯤ ꯁꯨꯔꯅꯤ ꯑꯗꯨꯒ ꯏꯔꯨꯅꯤ ꯑꯗꯨꯒ ꯇꯨꯝꯔꯅꯤ
ꯄꯥꯎ ꯅꯨꯡꯉꯥꯏꯔꯦ
ꯎꯝ ꯅꯨꯡꯉꯥꯏꯔꯦ ꯌꯥꯝꯅ ꯅꯨꯡꯉꯥꯏꯔꯦ ꯉꯁꯤꯗꯤ ꯀꯩꯇꯧꯕꯅꯣ ꯑꯩ ꯑꯁ ꯏꯟꯁꯥꯡ ꯍꯥꯎꯃꯟꯗꯅ
ꯌꯥꯝ ꯆꯥꯟꯗꯦꯅ ꯀꯩ ꯏꯟꯆꯥꯡ ꯑꯗꯨꯒ
ꯀꯩ ꯍꯥꯏꯁꯤꯔꯥ ꯇꯣꯃꯦꯇꯣꯒ ꯎꯝ ꯑꯣ ꯀꯩ ꯍꯥꯏꯕ ꯈꯪꯗꯦꯅꯦ ꯃꯃꯤꯡꯗꯣ ꯀꯥꯎꯒ꯭ꯔꯦ
ꯐꯥꯎꯕꯅ
ꯑꯗꯨꯅꯤ ꯍꯥꯎꯃꯟꯗꯅ ꯌꯥꯝ ꯆꯥꯈ꯭ꯔꯦꯕ
ꯍꯥꯎꯃꯟꯗꯅ ꯃꯃꯤꯡ ꯈꯪꯗ꯭ꯔꯦ
ꯍꯣꯏ ꯍꯥꯎꯃꯟꯗꯅ ꯃꯃꯤꯡ ꯈꯪꯗ꯭ꯔꯤ ꯏꯀꯥꯏ
ꯃꯃꯤꯡꯗꯨ ꯆꯥꯒ꯭ꯔꯥꯕꯣ
ꯃꯃꯤꯡ ꯃꯃꯤꯡꯗꯣ
ꯎꯝ
ꯈꯪꯗꯦ ꯍꯥꯏꯕ ꯑꯩꯁꯨ ꯃꯃꯤꯡꯗꯣ
ꯅꯪꯅ ꯊꯣꯡꯕ꯭ꯔꯥ
ꯑꯩ ꯊꯣꯡꯗꯦꯗ ꯍꯟꯗꯛ
ꯗꯛꯇꯤ ꯏꯃꯥ ꯂꯩꯕꯒꯤ ꯃꯥꯅ ꯊꯣꯡꯕꯅꯦ ꯍꯥꯎꯅꯤꯅꯦ ꯑꯗꯨꯗꯤ
ꯑꯩꯒꯤ ꯅꯨꯄꯤꯕꯨ ꯊꯣꯡꯉꯣ ꯍꯥꯏꯔꯒ ꯃꯥ ꯑꯉꯥꯡ ꯌꯦꯡꯒ ꯂꯩꯕꯀꯣ ꯑꯗꯨꯒꯤ ꯁꯥꯡꯗꯕ
ꯎꯝ ꯑꯩꯒꯤ ꯑꯉꯥꯡꯗꯣ ꯅꯥꯔꯒ ꯂꯩꯌꯦꯕ ꯗꯨꯒꯤ
ꯆꯍꯤ ꯀꯌꯥ ꯁꯨꯔꯒꯅꯦ
ꯀꯩ ꯍꯥꯕ
ꯅꯪꯒꯤ ꯅꯆꯥꯥꯗꯣ
ꯍꯣꯏ
ꯆꯍꯤ ꯀꯌꯥ ꯁꯨꯔꯒꯦ ꯍꯥꯏꯕ
ꯑꯩ ꯑꯉꯥꯡꯅꯤꯗ ꯑꯅꯤ ꯑꯅꯤ ꯑꯗꯨꯒꯨꯝꯕ ꯈꯛꯇꯪꯅꯦ ꯇꯨ ꯏꯌꯔꯁ
ꯑꯗꯨ ꯏꯆꯦꯁꯨ ꯃꯇꯝ ꯁꯪꯉꯗꯤ ꯅꯣꯡꯃ ꯀꯣꯏꯔꯛꯑꯣ ꯑꯉꯥꯡ ꯌꯦꯡꯅꯉꯥꯏ
ꯀꯣꯏꯔꯛꯀꯦ ꯀꯣꯏꯔꯛꯀꯦ ꯅꯪꯁꯨ ꯀꯣꯏꯔꯛꯑꯣ
ꯀꯣꯏꯔꯛꯀꯦ ꯀꯣꯏꯔꯛꯀꯦ ꯑꯗꯨ ꯅꯣꯏꯒꯤ ꯌꯨꯝꯗꯤ ꯌꯥꯝ ꯂꯥꯞꯃꯟꯗꯅ ꯇꯜꯂꯦ
ꯌꯥꯝ ꯂꯥꯞꯇꯦꯗ
ꯇꯜꯂꯦꯗ ꯂꯥꯞꯃꯟꯗꯅ ꯅꯛꯀ꯭ꯔ ꯂꯧꯗꯤ ꯐꯗꯧꯕ
ꯅꯪꯒꯤꯗ ꯚꯥꯏꯕ꯭ꯔꯦꯠ ꯆꯠꯂꯤꯗꯣ ꯑꯥ
ꯑꯩꯗꯣ ꯅꯨꯄꯤ ꯑꯇꯣꯞꯄ ꯐꯣꯟ ꯇꯧꯕꯗꯣ ꯑꯩꯒꯤ ꯅꯨꯄꯤꯗꯣ ꯌꯥꯝ ꯀꯜꯂꯛꯄ ꯑꯗꯨꯏꯒꯤ
ꯑꯣ
ꯑꯗꯨꯝ ꯗꯤꯁꯇꯥꯔꯕ ꯇꯧꯔꯒ ꯂꯩꯌꯦ
ꯁ꯭ꯄꯤꯀꯔ ꯊꯝꯃꯨꯅꯦ
ꯀꯅꯥꯕꯨ ꯍꯥꯏꯗꯤ ꯑꯣ ꯑꯣ ꯁꯤ ꯀꯣꯜꯁꯦ ꯏꯁꯄꯤꯀꯔꯗ ꯊꯝꯃꯣ ꯍꯥꯏꯔꯤꯔꯣ ꯍꯣꯏ ꯇꯜꯂꯦꯗ
ꯏꯁꯄꯤꯀꯔ ꯊꯟꯗ꯭ꯔꯗꯤ ꯃꯥ ꯀꯩꯅꯣ
ꯊꯦꯡꯅꯔꯣꯏ ꯍꯥꯏꯔꯤꯔꯣ ꯁ꯭ꯄꯤꯀꯔꯗ ꯊꯝꯃꯗꯤ ꯃꯥ ꯂꯥꯛꯔꯒ ꯐꯣꯟꯗꯣ ꯐꯣꯟꯗꯣ ꯄꯥꯏꯔꯒ ꯊꯨꯀꯥꯏꯕꯤꯒꯅꯤ ꯑꯗꯨꯒꯤ ꯏꯁꯄꯤꯀꯔꯗ ꯁ꯭ꯄꯤꯀꯔꯗ ꯊꯝꯅꯤꯡꯗꯦ
ꯑꯁ ꯌꯥꯗꯦꯅꯦ ꯑꯗꯨꯗꯤ
ꯌꯥꯗꯦ ꯌꯥꯗꯦ ꯅꯨꯄꯤꯁꯤꯡꯁꯦ ꯑꯗꯨ ꯌꯥꯝ ꯂꯨꯕ ꯅꯠꯇꯦ ꯅꯨꯄꯤꯁꯤꯡꯁꯦ ꯑꯗꯨꯃꯥꯏꯅ ꯇꯧꯕ꯭ꯔ ꯍꯥꯏꯗꯤ ꯌꯥꯝ ꯅꯨꯡꯁꯤꯕꯗꯣ
ꯅꯪꯕꯨ ꯌꯥꯝ ꯅꯨꯡꯁꯤꯕ ꯃꯥꯜꯂꯦꯅꯦ ꯑꯗꯨꯗꯤ
ꯑꯗꯣ ꯅꯪꯗꯤ ꯑꯗꯨꯃꯥꯏ ꯇꯧꯔꯣꯏꯗ꯭ꯔꯣ
ꯇꯧꯒꯅꯤ ꯑꯩꯁꯨ
ꯅꯪꯒꯤ ꯅꯨꯄꯥꯅ ꯑꯇꯣꯞꯄ ꯅꯨꯄꯤꯗ ꯐꯣꯟ ꯇꯧꯕ ꯀꯥꯟꯗ ꯅꯪ ꯁꯥꯎꯔꯒ ꯐꯣꯟꯒ ꯊꯨꯒꯥꯏꯕꯤꯔꯣꯏꯗ꯭ꯔꯣ ꯍꯥꯏꯕ
ꯈꯪꯗꯦꯗ
ꯈꯪꯗꯦ ꯒꯥꯏꯅ ꯍꯥꯏ ꯑꯩꯗꯤ ꯍꯣꯜ ꯇꯧꯕꯅꯤꯅ ꯑꯩꯒꯤ ꯅꯨꯄꯤꯅ ꯀꯩꯅꯣ ꯇꯧꯕ ꯀꯥꯟꯗ ꯅꯨꯄꯥ ꯑꯇꯣꯞ ꯄꯣ ꯄꯨ ꯋꯥꯔꯤ ꯁꯥꯔꯗꯤ ꯑꯩꯁꯨ ꯁꯥꯎꯅꯦꯅ
ꯅꯪꯅ ꯈꯪ ꯑꯥ ꯅꯨꯄꯥꯗꯨ ꯅꯪꯅ ꯈꯪꯉꯗꯤ ꯌꯥꯕ ꯀꯣ
ꯑꯩꯅ ꯈꯪꯔꯥꯗꯤ ꯍꯥꯏꯗꯤ ꯑꯩꯒꯤ ꯅꯨꯄꯤꯗꯣ ꯐꯥꯎꯅꯕ ꯅꯨꯄꯥꯗꯣ ꯑꯩꯅ ꯈꯪꯒꯗꯤ ꯌꯥ ꯌꯥꯅꯤ ꯍꯥꯏꯕꯔꯣ
ꯎꯝ
ꯌꯥꯗꯦꯗ ꯀꯥꯏꯗꯤ ꯅꯪꯁꯨ ꯀꯔꯤ ꯋꯥꯔꯤꯅꯣ
ꯌꯥꯔꯦ ꯅꯪꯁꯨ
ꯌꯥꯕꯅꯤ -ꯌꯥꯕꯅꯤ
ꯈꯔꯛ ꯇꯧꯔꯛꯀꯅꯤ
ꯎꯝ ꯇꯧꯔꯛꯀꯅꯤ ꯈꯔ ꯅꯇꯦ ꯌꯥꯝ ꯇꯧꯔꯛꯀꯅꯤ
ꯇꯧꯔꯛꯑꯣ ꯇꯧꯔꯛꯑꯣ
ꯎꯝ ꯃꯇꯝꯅꯤ ꯍꯥ ꯀꯥꯏꯗꯦ ꯑꯣ
ꯅꯣꯏ ꯅꯨꯄꯤꯔꯤ ꯑꯦ ꯅꯣꯏ ꯎꯝ ꯅꯆꯥꯗꯤ ꯇꯨꯝꯈ꯭ꯔꯕꯣ
ꯇꯨꯝꯈ꯭ꯔꯦ ꯑꯩ ꯉꯥꯔꯤꯁꯦ ꯍꯣꯔꯦꯟ ꯕꯣꯜ ꯌꯦꯡꯅꯤꯡꯉꯥꯏ ꯉꯥꯏꯔꯤꯅꯤ
ꯄꯨꯡ ꯀꯌꯥꯗ
ꯑꯃ ꯃꯈꯥꯏ
ꯍꯧꯖꯤꯛ ꯇꯨꯝꯃꯗꯤ ꯆꯞ ꯆꯥꯔꯅꯤ
ꯎꯝ ꯇꯨ
ꯌ ꯇꯨꯝ ꯆꯄꯣꯛꯄ ꯑꯗꯨꯅ ꯅꯪꯕꯨ ꯌꯥꯝ ꯃꯤꯁ ꯇꯧꯕꯒꯤ ꯐꯣꯟ ꯇꯧꯔꯛꯄ ꯑꯩꯁ ꯅꯣꯏ ꯅꯨꯄꯤꯕꯨ ꯀꯤꯌꯦꯅꯦ ꯑꯌꯥ ꯑꯩ ꯂꯩꯔꯤꯁꯤꯗꯤ ꯑꯩ ꯑꯩ ꯌꯥꯝ ꯐꯩꯌꯦꯕ ꯅꯨꯄꯥꯅꯤ ꯑꯦ ꯑꯩ ꯂꯩꯔꯤꯁꯤꯗꯤ ꯌꯦ
ꯑꯗꯨꯅꯤ ꯑꯩ ꯂꯩꯔꯤꯁꯤꯗꯤ
ꯅꯪ ꯈꯪꯗꯔꯣ ꯃꯇꯝꯅ ꯂꯥꯛꯑꯗꯤ
ꯑꯩ ꯈꯪꯗꯕ ꯃꯇꯝꯗ ꯍꯥꯏꯕ
ꯎꯝ
ꯑꯥꯏꯑꯦ ꯀꯩꯁꯨ ꯈꯜꯂꯨꯅꯨ ꯑꯩ ꯄꯨꯂꯞ ꯔꯦꯗꯤ ꯇꯧꯔꯒ ꯂꯩ
ꯑꯍꯦ
ꯍꯥ
ꯀꯤꯅꯤꯡꯉꯥꯏ ꯂꯩꯇꯦ ꯅꯪ ꯈꯪꯗꯕ ꯃꯇꯝꯗ ꯂꯥꯛꯑꯒ ꯐꯨꯔꯤꯗꯤ ꯅꯪꯕꯨ ꯐꯣꯟ ꯑꯃꯨꯛ ꯇꯧꯔꯔꯣꯏ
ꯀꯩꯁꯨ ꯈꯜꯂꯨꯅꯨꯗ
ꯑꯩ ꯑꯩꯗꯣ ꯉꯁꯤꯗꯣ ꯄꯨꯛ- ꯄꯨꯛ ꯅꯨꯡꯉꯥꯏꯇꯕꯗꯣ ꯈꯪꯗꯦꯅꯦ ꯉꯁꯥꯏꯗꯣ ꯀꯩ ꯁꯤꯡꯖꯨ ꯆꯥꯔꯦ ꯑꯗꯨꯒ ꯀꯩ ꯍꯥꯏꯕ ꯀꯥꯂꯤ ꯆꯅꯥꯗꯣ ꯑꯗꯨꯁꯨ ꯆꯥꯔꯦ
ꯅꯨꯉꯥꯏꯔꯦ ꯉꯁꯤ
ꯌꯥꯝ ꯆꯥꯁꯤꯜꯂꯣ ꯌꯥꯝ ꯆꯥꯁꯤꯜꯂꯣ
ꯈꯣꯏꯗꯤ
ꯁꯛ ꯊꯤꯕꯅꯤꯅ ꯀꯣ ꯌꯥꯝ ꯆꯥꯕ ꯇꯥꯏ ꯁꯛ ꯊꯤꯔꯁꯨ ꯅꯨꯄꯤ ꯐꯪꯗꯤ ꯌꯥꯔꯦ
ꯑꯗꯣ ꯏꯆꯦꯅ ꯃꯇꯝ ꯂꯩꯔꯗꯤ ꯅꯣꯡꯃ ꯊꯦꯡꯅꯔꯁꯦ ꯊꯦꯡꯅꯗꯕꯁꯨ ꯀꯨꯏꯔꯦ
ꯊꯦꯡꯅꯁꯤ ꯊꯦꯡꯅꯁꯤ
ꯀꯥꯏꯗꯦꯅ
ꯀꯥꯏꯗꯦ ꯅꯣꯏ ꯅꯌꯨꯝꯗ ꯂꯥꯛꯒꯦ
ꯊꯨꯝꯃꯦ ꯊꯨꯝꯃꯦ ꯀꯥꯏꯗꯦ ꯀꯥꯏꯗꯦ
ꯅꯣ ꯑꯥ ꯑꯦ ꯑꯪꯀꯜꯕꯤ ꯅꯨꯡꯉꯥꯏꯔꯤꯕ꯭ꯔꯣ ꯀꯩꯀꯩ ꯇꯧꯔꯤꯒꯦ ꯅꯨꯡꯉꯥꯏꯔꯤꯌꯦ ꯀꯩꯁꯨ ꯑꯥ ꯇꯧꯗꯦꯗ ꯑꯥ
ꯐꯩ ꯐꯩ ꯑꯗꯣ ꯅꯅꯥꯎ ꯅꯨꯄꯥꯗꯣ ꯍꯟꯗꯛ ꯀꯩ ꯊꯕꯛ ꯇꯧꯔꯤꯒꯦ
ꯑꯩ ꯅꯅꯥꯎ ꯅꯨꯄꯥ ꯑꯥ ꯅꯅꯥꯎ ꯅꯨꯄꯥ ꯀꯔꯤ ꯊꯕꯛ ꯇꯧꯔꯨꯒꯦ ꯍꯟꯗꯛ ꯑꯩꯒꯤ ꯏꯅꯥꯎ ꯅꯨꯄꯥ ꯂꯩꯇꯦꯍꯦ ꯀꯔꯤꯅꯣ ꯅꯍꯥꯟꯗꯤ ꯂꯩ ꯍꯥꯏꯔꯒ ꯂꯩꯇꯦꯍꯦ
ꯅꯍꯥꯟꯗꯤ ꯐꯣꯟ ꯇꯧꯕ ꯀꯥꯟꯗ ꯅꯪ ꯂꯩ ꯍꯥꯏꯕꯅ
ꯂꯩꯇꯦ
ꯏꯕꯥꯅꯤ ꯅꯍꯥꯟ ꯊꯦꯡꯅꯕ ꯀꯥꯟꯗ ꯅꯪꯗꯤ ꯂꯩ ꯀꯥꯏꯅ
ꯀꯥꯏꯅ
ꯍꯥꯏ
ꯍꯩꯄꯥꯗꯤ ꯂꯩꯇꯦꯍꯦ
ꯑꯣ ꯅꯅꯥꯎ ꯅꯨꯄꯥ ꯍꯥꯏꯕ꯭ꯔꯥ ꯅꯌꯥꯝꯕ ꯍꯥꯏꯕ꯭ꯔꯥ ꯑꯃꯗꯤ ꯍꯥꯏꯅ ꯅꯪ
ꯂꯩꯇꯦ
ꯑꯣ
ꯑꯣ ꯑꯗꯨꯗꯤ ꯑꯇꯣꯞꯄ ꯅꯨꯄꯤ ꯑꯣꯏꯔꯝꯅꯦ ꯉꯥꯎꯕ꯭ꯔꯣ ꯅꯪ
ꯑꯩꯗꯤ ꯅꯪꯔꯥ ꯈꯜꯂꯒ ꯑꯇꯣꯞꯄ ꯑꯇꯣꯞꯄ ꯑꯣꯏꯔꯝꯃꯦ ꯑꯗꯨꯗꯤ
ꯀꯣꯜ ꯌꯥꯝ ꯇꯧꯕꯒꯤ ꯀꯣꯛ ꯌꯥꯗ꯭ꯔꯦ ꯅꯪ ꯑꯗꯨꯗꯤ ꯉꯥꯏꯁꯥꯏꯗꯩ ꯐꯣꯟ ꯇꯧꯔꯤꯁꯦ ꯇꯣꯡꯉꯥꯜꯂꯦꯅꯦ ꯃꯤꯁꯦ ꯑꯁ ꯂꯣꯏꯔꯦ
ꯌꯥꯗ꯭ꯔꯤ ꯌꯥꯗ꯭ꯔꯤ ꯑꯗꯣ ꯀꯥꯏꯗꯦ ꯀꯥꯏꯌꯦꯗ ꯌꯥꯝ ꯀꯥꯏ ꯌꯥꯝ ꯀꯥꯏ
ꯀꯥꯏꯗꯦ ꯑꯗꯨ ꯉꯁꯤ
ꯑꯣ ꯑꯗꯨꯕꯨꯗꯤ ꯅꯪ ꯑꯩꯉꯣꯟꯗ ꯑ ꯏꯆꯦ ꯏꯆꯦ ꯀꯥꯎ